ꯍꯜꯂꯣ ꯑꫭ ꯘꫭ ꯇꯥꯔꯦ ꯇꯥꯔꯦ ꯍꯣꯏ ꯀꯥꯏꯗ ꯂꯩꯕ꯭ꯔꯥ ꯌꯥꯝ ꯂꯥꯡꯕꯒꯨꯝ ꯇꯧꯕ ꯃꯈꯣꯟꯗꯣ
ꯆꯤꯡ ꯂꯩꯕꯤꯒꯤꯅꯦ
ꯑꯣ ꯑꯣ ꯀꯥꯏꯗꯦ ꯀꯥꯏꯗꯦ
ꯅꯪꯗꯤ ꯀꯩꯗꯧꯔꯤꯅꯣ꯫
ꯑꯩꯗꯤ ꯑꯗꯨꯝ ꯂꯩꯌꯦ ꯍꯧꯖꯤꯛ ꯀꯔꯤ ꯏꯥꯛ ꯏꯟꯁꯥꯡ ꯊꯣꯡꯁꯤꯔꯥꯅ ꯈꯜꯂꯝꯃꯤꯅꯦ ꯍꯧꯖꯤꯛꯁꯦ ꯅꯨꯡꯗꯥꯡꯒꯤ ꯀꯔꯤ ꯊꯣꯡꯁꯤꯦꯔꯥꯅ
ꯑꯣ ꯑꯣ ꯎꯝ꯫
ꯐꯝꯃꯦ ꯑꯩꯗꯤ ꯇꯨꯝꯃꯒ ꯂꯩꯌꯦ
ꯀꯩ ꯑꯣ ꯀꯩꯀꯩ ꯇꯧꯔꯤꯅꯣ ꯅꯪꯗꯤ ꯉꯁꯤꯒꯤ ꯑꯣꯏꯅ꯫
ꯑꯗꯨꯝ ꯀ꯭ꯂꯥꯁ ꯆꯠꯂꯦ ꯇ꯭ꯔꯦꯅꯤꯡ
ꯑꯣ꯫
ꯅꯪ ꯍꯣꯁꯇꯦꯜꯒꯨꯝꯕꯗ ꯂꯩꯕ꯭ꯔꯣ ꯅꯪꯁꯦ
ꯎꯝ ꯍꯣꯁꯇꯦꯜꯗꯩꯅꯦ꯫
ꯑꯣ ꯑꯣ
ꯂꯩꯕ ꯑꯗꯨ ꯆꯥꯛ ꯏꯟꯁꯥꯡ ꯉꯝꯗ ꯃꯣꯏꯅ ꯑꯗꯨꯝ ꯇꯣꯡꯉꯒꯦ
ꯑꯣ ꯑꯣ ꯃꯤ ꯅꯣꯏ ꯈꯛꯇꯪ ꯊꯣꯡꯖꯗꯣꯏꯔꯣ ꯅꯠꯇ꯭ꯔꯒ ꯃꯤꯅ ꯊꯣꯡꯕꯗꯣ
ꯃꯤꯅ ꯊꯣꯡꯕꯅꯦ ꯃꯌꯥꯝ
ꯑꯣ ꯍꯥꯎꯗꯤ ꯍꯥꯎꯕ꯭ꯔꯣ ꯍꯣꯁꯇꯦꯜꯒꯤꯁꯤꯕꯣ
ꯍꯥꯏꯗꯤ ꯑꯩꯈꯣꯏ ꯊꯣꯡꯕ ꯀꯩꯁꯨ ꯃꯥꯟꯅꯗ꯭ꯔꯦ
ꯑꯣ ꯑꯗꯨꯕꯨꯗꯤ ꯎꯝ
ꯋꯥꯔꯦ ꯑꯗꯨꯃꯥꯏꯅ ꯍꯤꯡꯕꯗꯨ
ꯑꯗꯨꯒ ꯃꯣꯏꯁꯦ ꯑꯃꯔꯣꯝꯗ ꯁꯥꯒ ꯁꯨꯡꯆ ꯆꯥꯗꯦꯕ꯫
ꯑꯁ ꯑꯗꯨꯅ ꯇꯟꯖꯈ꯭ꯔꯦꯍꯦ
ꯑꯗꯨ ꯁꯥꯁꯨ ꯄꯤꯗ꯭ꯔꯦ ꯆꯥꯗꯕ ꯀꯨꯏꯔꯦ
ꯑꯗꯣ ꯅꯣꯏꯅ ꯊꯣꯡꯖꯒꯦ ꯍꯥꯏꯕꯗꯤ ꯌꯥꯗꯦ꯫
ꯊꯣꯡ ꯊꯣꯡꯖꯀꯦ
ꯒꯨꯝꯕꯗꯤ ꯁꯤꯖꯤꯟꯅꯅꯤꯡꯑꯗꯤ ꯄꯥꯏꯔ ꯁꯤꯖꯤꯟꯅꯧ ꯍꯥꯏꯌꯦ ꯑꯗꯨꯕꯨ ꯁꯥꯒꯨꯝꯕ ꯊꯣꯡꯕ ꯌꯥꯗꯦ꯫ ꯃꯩꯗꯤꯦꯡ ꯀꯣꯄ
ꯑꯩꯁ ꯉꯥ ꯉꯥꯁꯨ ꯌꯥꯗꯦ
ꯀꯥꯏꯁꯨ ꯌꯥꯗꯦ ꯃꯣꯏꯅꯤ ꯀꯩꯁꯨ ꯁꯥꯗ ꯖꯠꯅꯤ
ꯎ
ꯉꯥꯡꯒꯤ ꯑꯩꯈꯣꯏꯅ ꯅꯣꯡꯑꯒ ꯂꯅꯤꯡꯗꯔꯦ ꯋꯥꯔꯦ ꯁꯥ ꯆꯗꯔꯗꯤ ꯍꯥꯢꯌꯣ ꯑꯩꯗꯤ ꯆꯥꯗꯕ ꯀꯨꯏꯔꯦꯕ ꯃꯣꯏꯅꯦ ꯊꯥ ꯑꯅꯤꯒꯨꯝꯕ ꯁꯨꯔꯝꯅꯤ
ꯁꯨ ꯑꯩ ꯑꯗꯣ ꯅꯣꯏ ꯃꯄꯥꯟꯗꯒꯤꯁꯨ ꯊꯣꯛꯄ ꯌꯥꯗꯕ꯭ꯔꯣ ꯃꯄꯥꯟꯗꯒꯤ ꯊꯣꯛꯂꯛꯑꯒ ꯂꯩꯔꯛꯑꯒ ꯍꯣꯏ ꯌꯨꯝꯗ ꯑꯗꯨꯝ ꯑꯣ
ꯍꯣꯏ ꯉꯥꯃꯨꯛꯗꯤ ꯑꯩꯈꯣꯏ ꯂꯩꯔꯒ ꯆꯥꯅꯤꯡꯃꯟꯗꯅꯀꯣ
ꯎꯝ꯫
ꯆꯥꯗ꯭ꯔꯗꯤ ꯅꯨꯡꯉꯥꯏꯇ꯭ꯔꯦ ꯅꯠꯇꯦ ꯍꯣꯏ ꯆꯥꯒꯦ ꯍꯥꯏꯗꯤ ꯄꯩꯁꯥꯁꯦ ꯌꯥꯝ ꯇꯥꯡꯉꯤꯅꯦ ꯑ ꯈꯖꯤꯛ ꯈꯖꯤꯛ ꯄꯨꯊꯣꯛꯑꯒ ꯔꯨꯝꯗ ꯑꯣꯏꯅ ꯊꯣꯡꯉꯤꯅꯦ ꯀꯩꯅꯣ ꯕꯣꯏꯂꯔꯗ
ꯑꯥ꯫
ꯎꯥꯄꯏ ꯂꯩꯇꯦ ꯃ ꯊꯥꯎ ꯂꯣꯏ ꯃꯛ ꯂꯩꯔꯒ ꯔꯨꯝꯗ ꯀꯥꯔꯒ꯫ ꯊꯣꯡꯉꯦ ꯎꯝ ꯌꯥꯝ꯫
ꯑꯗꯣ ꯅꯪꯁꯦ ꯑꯁꯤꯗ ꯑꯩꯈꯣꯏꯒꯤ ꯑꯩꯈꯣꯏꯒꯤ ꯏꯁꯇꯦꯠꯇ ꯂꯩꯔꯤꯔꯥ ꯅꯠꯇ꯭ꯔꯒ ꯃꯄꯥꯟ ꯂꯝꯗ ꯂꯩꯕ꯭ꯔꯣ ꯑꯣ ꯑꯗꯨꯅ ꯑꯣꯏꯔꯝꯕꯁꯨ ꯌꯥꯏꯀꯣ
ꯄꯥꯟꯗꯦꯅꯦ ꯑꯗꯨꯢ꯫ ꯑꯩꯈꯣꯏ ꯑꯗꯨꯗ ꯐꯥꯕꯁꯤꯡꯁꯦ ꯀꯔꯤ ꯐꯪꯗ꯭ꯔꯦꯕ
ꯑꯣ
ꯆꯥꯅꯤꯡꯕ ꯊꯣꯡꯅꯤꯡꯕ ꯈꯣꯠꯅꯤꯡꯕꯁꯨ ꯎꯗ꯭ꯔꯦ ꯐꯪꯗ꯭ꯔꯦ
ꯑꯁ ꯉꯔꯤꯒꯨꯝ ꯐꯥꯎ ꯐꯪꯗ꯭ꯔꯦ ꯃꯅꯝꯐꯧ ꯅꯝ ꯐꯪꯗꯔꯦ꯫
ꯑꯗꯨꯅꯦ ꯑꯈꯣꯏꯗꯤ꯫ ꯁꯥꯎꯗꯤꯗ ꯌꯥꯏ ꯑꯗꯨ ꯉꯥꯔꯤꯁꯦ ꯑꯩꯈꯣꯏꯗꯤ ꯌꯥꯝ ꯆꯠ ꯅꯥꯏꯗꯅ꯫
ꯎꯝ ꯎꯝ꯫
ꯑꯗꯨ ꯉꯥꯔꯤ ꯉꯅꯨꯡꯁꯤ ꯅꯤꯡꯁꯤꯡꯉꯦꯅ ꯅꯝꯝꯗꯣ ꯅꯝꯅꯤꯡꯉꯦꯅ ꯍꯥꯏꯌꯦ꯫ ꯐꯒꯤ ꯇꯧꯔꯒ ꯂꯩꯔꯅꯤ꯫
ꯑꯁ ꯑꯗꯣ ꯅꯣꯏꯗꯤ ꯑꯣ꯫ ꯑꯩꯈꯣꯏꯒꯤ ꯄꯣꯠ ꯑꯩꯈꯣꯏꯒꯤ ꯄꯣꯠ ꯌꯣꯟꯐꯝꯒꯨꯝꯕꯁꯨ ꯂꯩꯇꯦ ꯍꯟꯗꯛꯀꯥꯟꯗꯤ ꯅꯣꯔꯠ ꯏꯁ ꯗꯨꯀꯥꯟꯒꯨꯝꯕꯁꯨ꯫ ꯌꯥꯝ ꯂꯩ ꯍꯥꯏꯗꯅ
ꯑꯗꯣ ꯍꯧꯖꯤꯛ ꯀꯅꯥꯁꯨ ꯎꯗꯦ ꯃꯥ ꯑꯥ ꯀꯣꯕꯤꯒꯨꯝꯕ ꯁꯤꯡꯖꯨ ꯆꯥꯔꯦ ꯍꯥꯏꯗꯨ ꯀꯣꯕꯤꯁꯨ ꯌꯥꯝ ꯀꯥꯟꯂꯦ ꯄ꯭ꯂꯥꯁꯇꯤꯛ ꯃꯜꯂꯦ ꯁꯤꯗꯗꯤꯒꯥꯟ ꯇꯥꯗꯦ
ꯑꯗꯨ
ꯑꯩꯈꯣꯏ ꯑꯗꯨꯗꯤ ꯌꯥꯝ ꯊꯣꯠꯂꯦꯗꯅ ꯑꯗꯨ ꯁꯤꯗꯗꯤ
ꯆꯥꯎꯒꯣ ꯌꯥꯔꯦ ꯌꯝ ꯀꯥꯜꯂꯦ ꯑꯁ꯫ ꯀꯔꯥꯝ ꯅꯣꯢ
ꯈꯪꯗꯔꯦ ꯑꯗꯨ ꯃꯤ ꯈꯔꯗꯤ꯫ ꯑꯗꯨꯗꯤ ꯃꯤ ꯄꯣꯔꯛꯄ ꯏꯃꯥꯟꯅꯕꯤ ꯑꯃꯗꯣ꯫ ꯑꯗꯨꯗ ꯂꯣꯏꯣꯏ ꯀꯥꯞꯊꯣꯛ ꯈꯔ ꯉꯔꯤꯕꯨꯗꯤ ꯃꯣꯏꯗꯤ ꯈꯖꯤꯛ ꯂꯩꯗꯤ ꯂꯩꯌꯦ ꯑꯥ꯫
ꯎꯝ꯫ ꯑꯁ ꯆꯥꯛ ꯌꯦꯟꯁꯥꯡ ꯋꯥꯕꯁꯨ ꯋꯥꯔꯝꯅꯤꯀꯣ ꯍꯥꯏꯕꯗꯤ
ꯌꯥꯏꯌꯦ ꯆꯥꯛ ꯑꯌꯨꯛꯒꯤ ꯆꯛꯁꯨ ꯊꯦꯡ ꯊꯦꯡ ꯄꯤꯌꯦ ꯄꯨꯡ ꯑꯃ ꯃꯈꯥꯏꯗ ꯄꯤꯔꯒ ꯑꯌꯨꯛꯀꯤ ꯆꯥꯛꯇꯣ꯫
ꯑꯗꯨꯗꯤ ꯫ ꯕ꯭ꯔꯦꯛꯐꯥꯁꯁꯦ ꯕ꯭ꯔꯐꯥꯁꯨ ꯕꯔꯦꯠ ꯀꯨꯝꯕ꯫
ꯑꯁ ꯑꯗꯨꯒ ꯄꯨꯡ ꯅꯥ꯭ꯅꯏꯒꯤ ꯑꯥ ꯇꯦꯟꯗꯒꯤ ꯇꯦꯟꯊꯥꯔꯇꯤꯕꯧ꯫ ꯀꯥꯂꯥꯁ ꯇꯧꯔꯒ ꯆꯥꯛ ꯆꯥꯗꯕꯤꯗ ꯄꯨꯛ ꯆꯛꯂꯝꯂꯒ ꯀ꯭ꯂꯥꯁ ꯇꯧꯔꯅꯤ ꯑꯗꯨꯒ ꯑꯃꯨꯛ꯫ ꯆꯥꯛ ꯆꯔꯅꯤ ꯑꯗꯨ ꯂꯣꯏꯔꯒ ꯑꯃꯨꯛ ꯀ꯭ꯂꯥꯁ ꯄꯨꯡ ꯃꯔꯤ ꯐꯥꯎ ꯐꯝꯃꯤ꯫
ꯅꯣꯏ꯫
ꯑꯩꯈꯣꯏꯅ ꯁꯥꯔꯗꯔ ꯉꯁꯤꯗꯤ ꯀꯩꯁꯨ ꯇꯧꯅꯤꯡꯉꯏ ꯂꯩꯇꯦ ꯆꯠꯂꯒꯦ ꯁꯥꯔꯅ ꯍꯣꯏ ꯑꯗꯨꯗꯤ
ꯑꯣꯏꯗꯦ ꯆꯂꯣ꯫
ꯎꯝ ꯑꯗ ꯅꯣꯏꯗꯤ ꯌꯥꯝ ꯀꯪꯉꯝꯗꯧ ꯃꯥꯜꯂꯦ ꯑꯩꯅ ꯈꯟꯕꯗ꯫ ꯆꯥꯕ ꯇꯄꯁꯤ ꯈꯔ꯫
ꯅꯣꯏꯕꯁꯤꯡꯗꯤ ꯌꯥꯝ ꯍꯔꯥꯎꯔꯔꯝꯅꯤ ꯃꯣꯏꯗꯤ ꯑꯃꯨꯛ ꯀꯒꯔꯗꯤ ꯂꯣꯏꯔꯦ꯫ ꯌꯦꯡꯕ ꯐꯥꯎ ꯌꯥꯔꯔꯣꯏ ꯎꯕ ꯐꯥꯎ ꯌꯔꯔꯣꯏ꯫
ꯑꯁ ꯆꯥꯕ ꯊꯛꯄ ꯅꯨꯡꯉꯥꯏꯇꯕꯗꯤꯀꯣ ꯑꯩ ꯉꯝꯗꯦ ꯑꯩꯁꯨꯝ꯫
ꯑꯣ ꯈꯪꯗꯦ ꯂꯣꯏꯗꯤ ꯂꯣꯏꯗꯧꯔ ꯑꯩꯈꯣꯏ ꯀꯣꯔꯁ ꯂꯣꯏꯔꯗꯤ ꯆꯠꯂꯅꯤ꯫ ꯂꯩꯔꯔꯣꯏꯁꯤꯗ꯫
ꯍꯟꯗꯛ ꯆꯍꯤ ꯂꯣꯏꯗꯣꯏꯔꯣ꯫
ꯆꯍꯤꯅꯗꯦꯠꯁꯤ ꯍꯟꯗꯛꯀꯤ ꯊꯥ ꯂꯣꯏꯔꯒ ꯑꯃꯨꯛ ꯅꯥꯏꯛꯁꯤꯒꯤ ꯊꯥꯕꯗꯨꯗꯤ ꯂꯣꯏꯔꯅꯤ꯫
ꯑꯣ ꯑꯣ ꯐꯔꯦ ꯐꯔꯦ ꯑꯗꯨꯗꯤ꯫
ꯆꯥꯛꯊꯣꯡ ꯑꯁ ꯍꯥꯟꯅꯤꯡꯕꯅ ꯁꯤꯗ ꯑꯩꯈꯣꯏꯗ ꯁꯤꯗꯗꯤ ꯅꯨꯡꯉꯥꯏꯇꯦ꯫ ꯈꯨꯠꯁꯥ ꯑꯃ ꯑꯃꯨꯛ ꯁꯥꯔꯦ ꯁꯕꯅ ꯆꯕ ꯊꯛꯄ ꯑꯥꯁ ꯃꯣꯏꯁꯦ ꯃꯌꯥꯡ ꯃꯣꯏ ꯃꯣꯏꯗꯤ ꯍꯥꯎ ꯍꯥꯎꯅ ꯆꯥꯔꯤ ꯃꯌꯥꯡꯁꯤꯡꯁꯦ ꯅꯣꯏꯗꯤ ꯑ ꯍꯧꯕ꯭ꯔꯣ ꯍꯣꯏ ꯍꯥꯎꯋꯦꯅꯦ ꯐꯥꯖꯅ ꯅꯨꯡꯉꯥꯏꯅ ꯆꯥꯎ꯫ ꯐꯒꯤ ꯈꯔꯕꯨꯗꯤ ꯃꯣꯏꯁꯨ ꯍꯥꯎꯗꯕ꯭ꯔꯥ ꯈꯪꯗꯦ ꯍꯧꯕ꯭ꯔꯥꯅꯤ ꯍꯧꯎꯇꯤꯗꯤ ꯑꯗꯨꯝ ꯌꯥꯗꯔꯒꯤ꯫ ꯆꯕꯅꯤ꯫
ꯑꯁ꯫
ꯌꯥꯗꯔꯣ ꯆꯛꯀꯤꯁꯦ ꯃꯔ ꯃꯗ ꯃꯨꯟꯁꯦ ꯃꯣꯏ ꯊꯣꯡꯕꯁꯦ ꯑꯩꯈꯣꯏꯗꯤ ꯐꯖꯅ ꯊꯣꯡꯉꯤꯗꯅ ꯃꯣꯏꯗꯤ ꯏꯁꯇꯤꯝ ꯈꯛꯇ ꯇꯥꯎꯔꯒ ꯄꯤ
ꯎꯝ
ꯏꯁꯇꯤꯝ ꯇꯧꯔꯒ ꯑꯗꯨꯏ ꯑꯩꯈꯣꯏꯅ ꯑꯃꯨꯛ ꯀꯝꯄ꯭ꯂꯦꯟ ꯇꯧꯔꯛ ꯑꯗꯨ
ꯂꯣꯏꯔꯦꯗ
ꯍꯣꯏ ꯑꯗꯨꯝ ꯂꯩꯔꯗꯤ ꯍꯥꯏꯗꯤ ꯍꯩꯅꯔꯦꯗ ꯌꯥꯔꯦ ꯊꯥ ꯑꯃ ꯑꯃ ꯍꯦꯟꯂꯦꯕ ꯑꯥꯗꯨ ꯊꯥ ꯑꯅꯤ ꯁꯨꯔꯦ ꯑꯩꯈꯣꯏ ꯂꯩꯁꯦ
ꯑꯩ
ꯀꯨꯏꯅ ꯂꯩꯔꯗꯤ ꯉꯝꯃꯔꯣꯏ
ꯑꯁ ꯑꯩ ꯇꯥꯕꯗ ꯐꯥꯎꯕ ꯋꯥꯏ ꯅꯣꯏꯒꯤ ꯋꯥꯔꯤꯗꯣ ꯆꯥꯕ ꯊꯛꯄ ꯅꯨꯡꯉꯥꯏꯇꯕꯁꯦ ꯑꯗꯨꯅꯦꯍꯦ ꯃꯁꯥ ꯁꯣꯛꯄ ꯄ ꯃꯤꯗꯤ ꯐꯖꯅ ꯁꯣꯛꯀꯅꯤ ꯑꯗꯨꯗꯤ ꯑꯁ ꯁꯨ ꯎꯝ
ꯊꯈꯔꯦ
ꯊꯈꯔꯦ
ꯌꯥꯗ꯭ꯔꯦ ꯑꯃꯨꯛ ꯃꯄꯟꯗ ꯊꯣꯡ ꯑꯒ ꯃꯣꯏꯂꯣꯟ ꯈꯪꯗꯔꯦ ꯑꯩꯈꯣꯏ ꯃꯄꯥꯜ ꯆꯠꯅꯤꯡꯉꯦ ꯀꯣꯏꯕ ꯆꯠꯅꯤꯡꯉꯦ ꯑꯗꯨ ꯂꯣꯟ ꯍꯩꯇꯔ꯭ꯦꯕ
ꯑꯣ
ꯏꯪꯂꯤꯁ ꯀꯗ ꯑꯗꯨ ꯑꯗꯨ ꯃꯣꯏꯁꯦ ꯏꯪꯂꯤꯁꯇ ꯍꯥꯏꯇꯤꯕ ꯍꯥꯏꯇꯤꯕ ꯍꯣꯏꯅ ꯉꯥꯡꯉꯁꯨ
ꯅꯣꯏꯒꯤꯁꯦ ꯑꯋꯥꯕ ꯑꯃꯅꯤꯀꯣ ꯅꯣꯏꯒꯤ ꯖꯒꯥꯁꯦ
ꯄꯅꯤꯔꯌꯥꯅꯤ ꯑꯗꯨꯗ ꯍꯤꯟꯗꯤ ꯃꯂꯨꯝ ꯍꯥꯏꯔꯒ ꯃꯂꯨꯝ ꯑꯗꯨꯒꯨꯝꯕ ꯍꯥꯏꯒ ꯆꯠꯂꯅꯤ ꯐꯒꯤ ꯇꯧꯔꯒ ꯍꯣꯏ ꯃꯤ ꯈꯔꯗꯤ ꯍꯥꯏꯕ ꯌꯥꯏꯋꯦ ꯑꯗꯨ ꯃꯣꯏ ꯃꯣꯏ ꯃꯣꯏꯒ ꯆꯠꯇ꯭ꯔꯗꯤ ꯈꯪꯉꯔꯣꯏꯗꯨꯝ
ꯎꯝ ꯎꯝ ꯑꯗꯣ ꯃꯣꯏꯒꯤ ꯑꯗꯨꯝ ꯃꯅꯥ ꯃꯁꯤꯡꯒꯨꯝꯕꯗꯨꯁꯨ ꯌꯥꯝ ꯇꯥꯡꯕ꯭ꯔꯣ ꯃꯣꯏ ꯖꯒꯥꯁꯦ ꯄꯣꯠ ꯆꯩ ꯇꯥꯡꯕ꯭ꯔꯕ
ꯄꯣꯠ ꯆꯩꯕꯨꯗꯤ ꯌꯥꯝ ꯇꯥꯡꯗꯦ ꯑꯩꯈꯣꯏꯅ ꯑꯩꯈꯣꯏꯒꯤꯗꯣꯕꯨ ꯌꯥꯝ ꯊꯥꯡꯗꯅꯔꯤꯁꯤ
ꯑꯣ
ꯄꯣꯠꯆꯩꯒꯨꯝꯕ ꯀꯔꯤ ꯗ꯭ꯔꯦꯁꯀꯨꯝꯕꯗꯤ ꯑꯗꯨꯝ ꯍꯣꯡꯉꯤꯗ ꯁꯟꯗꯦ ꯃꯥꯔꯀꯠꯀ ꯇꯌꯨꯁꯗꯦ ꯃꯥꯔꯀꯠꯀ ꯆꯠꯂꯦ ꯑꯩꯈꯣꯏꯁꯨ
ꯎꯝ
ꯁꯦꯡꯕ
ꯔꯨꯝ ꯃꯄꯥꯟ ꯊꯣꯛꯅꯣ ꯔꯨꯝꯗꯒꯤ ꯃꯄꯥꯟ ꯊꯣꯛꯑꯗꯤ ꯁꯤꯗ ꯏꯁꯤꯒ ꯐꯦꯟꯒ ꯏꯇꯗꯤ ꯍꯤꯡꯕ ꯉꯝꯃꯔꯣꯏ
ꯑꯩ ꯅꯣꯏꯗꯤ ꯑꯃꯔꯣꯝꯗ ꯍꯥꯏꯔꯗꯤ ꯌꯥꯝ ꯀꯜꯂꯦ ꯆꯥꯛ ꯌꯦꯟꯁꯥꯡꯁꯨ ꯍꯥꯎꯇꯕ ꯋꯦꯗꯔꯁꯨ ꯌꯥꯗꯕ ꯖꯒꯥꯗ
ꯍꯟꯅꯤꯡꯉꯦ ꯑꯗꯨ ꯌꯥꯗ꯭ꯔꯣ ꯐꯦꯃꯤꯂꯤ ꯀꯗꯤꯁꯟ ꯈꯜꯂꯒ ꯅꯨꯡꯁꯤꯔꯛꯑꯦ ꯏꯃꯥ ꯏꯄꯥꯁꯨ
ꯑꯗꯨꯕꯨꯙꯤ ꯆꯝꯃꯦ ꯑꯃꯨꯛꯀꯁꯨ
ꯍꯣꯏ ꯆꯥꯛ ꯏꯟꯖꯥꯡꯗꯤ ꯒꯚꯔꯃꯦꯟ ꯃꯣꯏꯅ ꯑꯗꯨꯝ ꯐ꯭ꯔꯤꯗ ꯄꯤꯕ ꯑꯗꯨꯒꯤ ꯑꯣꯏꯔꯝꯅꯤ ꯆꯥꯛꯌꯦꯡ ꯍꯥꯎ ꯔꯤꯁꯦ
ꯎꯝ
ꯐꯔꯤꯗꯤꯅꯦꯕ ꯑꯈꯣꯏ ꯍꯧꯖꯤꯛ ꯂꯩꯔꯤꯁꯤ
ꯑꯣ ꯑꯣ ꯑꯣ
ꯃꯣꯏꯅ ꯏꯁꯄꯣꯟꯁꯔꯗꯤ ꯇꯥꯏꯞꯇ ꯇꯧꯕ
ꯑꯣ ꯑꯣ ꯆꯍꯤ ꯀꯌꯥ ꯑꯩ ꯊꯥ ꯀꯌꯥꯒꯤ ꯑꯣꯏꯖ ꯑꯣꯏꯕꯖꯥꯠꯅꯣ ꯁꯤꯒꯨꯝꯕꯁꯦ
ꯊꯥꯗꯤ ꯊꯥ ꯑꯅꯤ ꯑꯍꯨꯝ ꯗꯦꯗꯣ ꯁꯚꯦꯟꯇꯤ ꯐꯥꯏꯚ ꯗꯦꯁ ꯍꯥꯏꯕ
ꯑꯣ
ꯊꯥ ꯑꯅꯤ
ꯍꯅꯤ ꯁꯨꯔꯦꯁ ꯂꯩꯔꯤꯁꯤꯦ ꯁꯨꯔꯦ ꯎꯝ
ꯂꯅ ꯅꯦꯛꯁ ꯊ ꯂꯣꯏꯔꯅꯦ ꯆꯀ꯭ꯔꯦ
ꯑꯣ ꯆꯠꯄ ꯍꯥꯏꯁꯦ ꯌꯨꯝꯗ ꯊꯣꯛꯂꯛꯇꯣꯏꯔꯥ ꯅꯠꯇ꯭ꯔꯒ ꯃꯐꯝ ꯑꯇꯣꯞꯄꯗ ꯑꯃꯨꯛ ꯊꯕꯛꯀꯤ
ꯊꯕꯛ ꯑꯃ ꯈꯜꯂꯦ ꯊꯕꯛ ꯈꯟꯕ꯭ꯔꯥ ꯈꯟꯗꯕ꯭ꯔꯥ ꯈꯪꯗ꯭ꯔꯦ ꯈꯜꯂꯗꯤ ꯑꯗꯨ ꯊꯕꯛ ꯁꯨꯔꯅꯤ ꯈꯟꯗ꯭ꯔꯗꯤ ꯊꯣꯛꯅꯤꯡꯉꯥꯏꯁꯨ ꯑꯃ ꯂꯩꯖꯗꯤ ꯊꯣꯛꯄ ꯌꯥꯅꯤꯗꯨꯅ
ꯑꯗꯨꯕꯨꯗꯤ ꯆꯨꯝꯃꯦꯗꯣ ꯑꯗꯨꯝ ꯐꯖꯅ ꯌꯥꯎꯔꯦ
ꯎꯝ ꯇꯜꯂꯒ ꯑꯃꯨꯛ ꯊꯣꯛꯂꯛꯇꯔꯗꯤ ꯌꯥꯔꯣꯏ
ꯍꯥꯏꯕꯗꯤ ꯅꯣꯏꯅ ꯑꯗꯨꯝ ꯇꯧꯒꯦ ꯍꯥꯏꯅ ꯆꯪꯂꯛꯈ꯭ꯔꯕꯅꯤꯅꯀꯣ ꯐꯖꯅ ꯇꯧꯔꯒ ꯑꯃꯨꯛ ꯊꯕꯛꯀꯨꯝꯕꯁꯨ ꯐꯪꯉꯒ ꯊꯣꯛꯂꯛꯑꯣ ꯑꯁ꯭ꯋꯥꯏꯗ ꯁꯤꯗꯁꯨ ꯀꯗꯥꯏꯗꯒꯤ
ꯎꯝ ꯍꯨꯖꯤꯛ
ꯆꯥꯕ ꯄꯛꯅꯤꯡꯉ ꯈꯣꯠꯅꯤꯡꯉ ꯐꯪꯗ꯭ꯔꯦ
ꯑꯩꯗꯤꯀꯣ ꯑꯩꯒꯤ ꯏꯃꯨꯡ ꯃꯅꯨꯡ ꯑꯗꯨꯝ ꯁꯨꯅ ꯂꯩꯌꯦ ꯑꯩꯒꯤ ꯑꯩꯅ ꯑꯗꯨꯝ ꯌꯨꯝꯗ ꯂꯩꯕꯀꯣ ꯎꯝ ꯑꯗꯨꯝ ꯁꯨꯅ ꯂꯩꯌꯦ ꯑꯩꯗꯤ
ꯎꯝ ꯃꯥꯏ
ꯁ ꯑꯗꯨꯝ ꯂꯩꯃꯤꯟꯅꯔꯁꯨ ꯏꯁꯥ ꯏꯁꯥꯒꯤ ꯑꯗꯨꯝ ꯋꯥꯅꯤꯡꯉꯥꯏ ꯂꯩ ꯍꯥꯏꯕꯗꯨꯅꯤꯗ ꯅꯠꯇ꯭ꯔꯥ
ꯍꯣꯏ ꯃꯣꯏꯗ ꯑꯗꯨꯝ ꯃꯣꯏꯅ ꯄꯨꯂꯞ ꯑꯗꯨꯝ ꯗꯤꯄꯦꯟ ꯇꯧꯅꯉꯥꯏꯁꯨ ꯌꯥꯜꯂꯦ ꯎꯝ ꯏꯁꯥ ꯏꯁꯥꯅ ꯇꯧꯗ꯭ꯔꯗꯤ
ꯑꯗꯨꯅꯦ ꯑꯗꯨꯝ ꯑꯉꯥꯡꯃꯛꯁꯨ ꯅꯠꯇ꯭ꯔꯕꯗꯤꯅ ꯍꯧꯖꯤꯛꯇꯤ ꯅꯠꯇ꯭ꯔꯥ ꯏꯁꯥ ꯏꯁꯥ ꯅꯤꯅꯤꯡꯉꯥꯏ ꯐꯥꯎ ꯐꯣꯟ ꯆꯥꯔꯖꯀꯤ ꯐꯥꯎꯕ ꯏꯀꯥꯏꯔꯛꯑꯦ ꯍꯧꯖꯤꯛꯇꯤ
ꯃꯥꯏ ꯏꯐꯥꯦ ꯅꯗꯤ ꯐꯅꯤꯖꯥ ꯍꯥꯕꯅꯤꯅꯤ ꯀꯥꯏꯕ ꯍꯥꯏꯖ ꯅꯪꯗꯤ ꯅꯨꯡꯁꯤꯌꯦ ꯏꯀꯥꯏꯕꯦꯜ ꯈꯛꯇꯅꯤ ꯅꯨꯡꯁꯤꯌꯦꯉꯩꯗꯣ ꯋꯥꯅ ꯋꯥꯅꯀꯣ ꯍꯣꯏ ꯌꯧꯔꯒ ꯑꯃꯨꯛ ꯐꯣꯟ ꯑꯃꯨꯛ ꯂꯩꯔꯣ ꯂꯩꯔꯣ ꯐꯣꯟ ꯂꯩꯔꯅꯤ ꯑꯃꯨꯛꯁꯥ ꯐꯣꯟ ꯁꯤ ꯂ ꯑꯗꯨꯗ
ꯑꯗꯨꯗꯅꯦ ꯈꯪꯗ꯭ꯔꯦ ꯍꯣꯠꯅꯕꯅꯤꯅ ꯐꯖꯅ ꯍꯣꯠꯅꯔꯣ ꯅꯪꯁꯨ ꯅꯠꯇ꯭ꯔꯥ ꯑꯍꯩ ꯋꯥꯔꯒꯕꯨ ꯂꯩꯕ ꯌꯥꯕ ꯅꯠꯇꯦꯗ ꯅꯨꯡꯉꯥꯏꯔꯛꯄ
ꯑꯗꯨ ꯋꯥ꯭ꯔ ꯑꯗꯨꯦ ꯃꯟꯁꯤꯁꯂꯒ ꯌꯥ꯭ꯔ
ꯍꯝ